ꯍꯜꯂꯣ
ꯍꯜꯂꯣ
ꯑꯥ ꯍꯜꯂꯣ ꯅꯦꯠꯋꯥꯛ ꯅꯨꯡꯉꯥꯏꯇꯦꯅꯦ ꯐꯖꯅ ꯇꯥꯗꯦꯅꯦ
ꯎꯪ
ꯇꯥꯕ꯭ꯔꯣ
ꯇꯥꯥꯗ꯭ꯔꯣ ꯐꯕꯥꯏ
ꯑꯥ ꯇꯥꯔꯦ ꯇꯥꯔꯦ ꯅꯪꯒꯤ ꯈꯣꯟꯗꯣ ꯀꯩꯅꯣ ꯇꯧꯋꯦ ꯕ꯭ꯔꯦꯛ ꯑꯥ ꯕ꯭ꯔꯦꯛ ꯆꯠꯂꯦ ꯃꯔꯛ ꯐꯝꯃꯒ ꯂꯩꯌꯦꯗ ꯍꯧꯖꯤꯛꯇꯤ
ꯑꯣ ꯑꯩꯒꯤ ꯅꯦꯠꯋꯥꯛ ꯑꯩꯒꯤ ꯅꯦꯠꯋꯥꯛꯇꯣ ꯈꯔ
ꯑꯣ ꯑꯩꯗꯤ ꯐꯖꯟ ꯇꯥꯕ꯭ꯔꯣ
ꯆꯥꯛ ꯆꯥ ꯅꯪꯒꯤꯗꯣ ꯕ꯭ꯔꯦꯛ ꯕ꯭ꯔꯦꯀꯤꯡ ꯆꯠꯂꯦꯕ ꯆꯥꯛ ꯆꯥꯔꯕꯣ
ꯈꯣ ꯑꯝꯗ ꯇꯥꯗ꯭ꯔꯦ ꯅꯪꯒꯤ ꯅꯦꯠꯋꯥꯛ ꯌꯥꯝ ꯅꯨꯡꯉꯥꯏ